ꯍꯜꯂꯣ ꯇꯥ ꯀꯦ ꯆꯦ ꯆꯥꯛ ꯆꯥꯗ꯭ꯔꯤꯌꯦ ꯆꯤꯖꯩ ꯆꯥꯔꯕꯣ
ꯇꯖ ꯆꯥꯅꯔꯥꯕꯟ
ꯑꯣ ꯇꯦꯟꯁꯪꯖꯔꯒꯦꯆꯦ
ꯁꯤꯁꯦ ꯀꯥꯡꯁꯨ ꯎꯁꯣꯏ ꯀꯥꯡ ꯆꯃꯥ ꯁ
ꯎꯝ ꯎꯝ ꯑꯥꯏ ꯁꯤꯁꯦ ꯏꯟꯁꯥꯡ ꯄꯤꯈꯤꯗꯕꯗꯣ ꯅꯨꯡꯉꯥꯏꯇꯦ ꯍꯠꯇꯔꯔꯕꯕꯥ ꯃꯦꯗꯥꯝ ꯍꯣꯏꯅ ꯑꯃꯨꯛꯅꯦ ꯆꯤꯆꯦ ꯍꯣꯏꯗꯤ ꯃꯤ ꯌꯥꯝ ꯌꯥꯝꯃꯤꯗꯅ ꯃꯤ ꯌꯥꯝ ꯌꯥꯝꯕꯗꯨꯒꯤꯅꯦ ꯑꯩꯅ ꯃꯊꯪ ꯄꯨꯔꯛꯄꯗ ꯐꯖꯅ ꯄꯨꯔꯒꯦꯅ
ꯌꯥꯏ ꯌꯥꯏ ꯌꯥ ꯀꯩꯁꯨ ꯀꯥꯏꯗ ꯑꯩꯖꯣ ꯑꯣꯝ ꯇ ꯗꯦ ꯇꯤꯁ ꯁꯧꯗ꯭ꯔꯤ ꯏꯕꯛ ꯑꫭ ꯑꯗꯨꯏ ꯄꯣꯠꯇꯣ ꯑꯗꯨꯅꯅꯦꯕ ꯑꯩꯅ ꯈꯪꯗꯦꯅ ꯍꯥꯏꯗꯣ ꯍꯣꯏ ꯍꯣꯏ ꯌꯥꯏ ꯀꯩꯁꯨ ꯀꯥꯏꯗꯦ ꯑꯥ ꯀꯃꯥꯏꯅ ꯆꯥꯒꯦ ꯑꯗꯨꯗꯣ
ꯁꯧꯒ꯭ꯔꯤ ꯊꯣꯡꯕꯗꯣ ꯃꯪꯒꯟꯒ ꯊꯣꯡꯕꯗꯣ ꯁꯧꯒ꯭ꯔꯤ ꯊꯣꯡꯕ ꯑꯗꯨꯃꯥꯏꯅ ꯆꯞ ꯃꯥꯟꯅꯗꯣꯏꯅꯦꯕ ꯑꯁꯤ ꯑ ꯑꯁꯤꯟꯕꯅꯦꯕ ꯁꯧꯒ꯭ꯔꯤꯒꯃꯥꯏꯅ ꯊꯣꯡꯗꯣꯏꯅ ꯑꯗꯨꯝ ꯆꯞ ꯃꯥꯟꯅꯩ
ꯑꯣ ꯃꯦꯠꯇꯦ ꯑꯁꯤꯇꯤ ꯀꯃꯥꯏꯅ ꯇꯧꯒꯦ
ꯁꯤꯟꯕꯅꯦ ꯑꯗꯨꯝ ꯈꯔ ꯈꯔ ꯁꯤꯜꯂꯞ ꯁꯤꯜꯂꯞ ꯇꯧꯔꯒꯅꯦ ꯑꯥ ꯁꯧꯒ꯭ꯔꯤꯒꯤ ꯑꯗꯨꯃꯥꯏꯅ ꯍꯥꯏꯐꯦꯠ ꯇꯧꯗꯣꯏꯅꯦꯕ ꯑꯗꯨꯗꯨꯗ ꯑꯩꯅ ꯆꯆꯦ ꯍꯣꯏ ꯄꯤꯖꯟꯅꯤꯡꯉꯦꯕ
ꯎꯝ ꯎꯝ ꯎꯝ ꯃꯊꯪꯗꯤ ꯍꯦꯛ ꯆꯥꯔ ꯂꯣꯏ ꯇꯔꯦ ꯀꯩꯗꯧꯔꯒꯦ
ꯑꯗꯣ ꯑꯩ ꯃꯊꯪ ꯌꯨꯝ ꯆꯠꯄꯗꯣ ꯑꯗꯨꯗ ꯄꯨꯔꯛꯑꯒꯦ ꯏꯁꯦ
ꯄꯤꯔꯛꯑꯣ ꯄꯣꯔꯛꯑꯣ ꯅꯪ ꯍꯌꯦꯡꯗꯤ ꯂꯥꯛꯑꯔꯣꯏ?
ꯎꯗꯤ ꯀꯩꯅꯣ ꯇꯧꯔꯔꯣꯏ ꯆꯦ ꯂꯥꯛꯑꯔꯣꯏꯒꯦ꯫ ꯆꯤꯆꯦ ꯁꯦꯃꯤꯟꯅꯔꯒꯤ ꯁꯦꯝꯃꯕꯣ?
ꯁꯦ ꯑꯃꯗꯤ ꯁꯦꯝꯃꯒ ꯂꯩꯔꯦꯕꯀꯣ ꯎꯝ ꯑꯩꯁꯦ ꯍꯥꯟꯅ ꯄꯦꯄꯔ ꯑꯣꯏꯅ ꯐꯣꯡꯁꯤꯔꯥ ꯍꯥꯏꯅ ꯇꯧꯔꯝꯕ ꯍꯧꯖꯤ ꯑꯩꯅ ꯁꯦꯃꯤꯁꯦ ꯑꯗꯨꯗ ꯃꯦꯗꯥꯝꯅ ꯑꯦ ꯅꯪꯒꯤꯁꯦ ꯁꯦꯃꯤꯅꯥꯔꯒꯤ ꯄꯥꯅꯕ ꯑꯣꯏꯅ ꯊꯝꯃꯣ ꯄꯦꯄꯔꯗꯤ ꯊꯨꯝꯒꯤꯗꯣ ꯑꯗꯨꯗꯣ ꯑꯣꯏꯅ ꯄꯦꯄꯔ ꯐꯣꯡꯗꯣꯛꯈ꯭ꯔꯦꯕ ꯃꯦꯗꯥꯝꯅ ꯍꯥꯏꯕꯗꯒꯤ
ꯑꯥ꯫ ꯆꯦ
ꯍꯜꯂꯣ!
ꯇꯥꯔ꯭ꯕꯣ ꯆꯦ?
ꯑ ꯇꯥꯏꯌꯦ- ꯇꯥꯏꯌꯦ ꯍꯧꯖꯤꯛꯀꯤꯗꯣ ꯑꯩꯗꯣ ꯂꯥꯏ ꯍꯔꯥꯎꯕ ꯂꯥꯏ ꯍꯔꯥꯎꯕꯗ ꯌꯥꯎꯔꯤꯕ ꯅꯨ ꯄꯤꯁꯤꯡꯗꯣ ꯑꯗꯨꯒꯤ ꯊꯧꯗꯥꯡꯒꯤ ꯃꯇꯥꯡꯗꯅꯦꯕ ꯑꯩꯅ ꯁꯦꯝꯃꯤꯁꯦ ꯁꯦꯃꯤꯅꯥꯔ ꯄꯦꯄꯔꯒꯤ꯫
ꯑꯣ ꯑꯗꯨꯅ ꯀꯩꯅꯣ ꯇꯧꯔꯤ ꯑꯩꯒꯤꯁꯨꯅꯦ ꯑꯩꯅ ꯍꯥꯟꯅ ꯑꯃ ꯁꯦꯝꯃꯦꯕ ꯑꯗꯨ ꯁꯦꯝꯕꯗꯣ ꯁꯥꯔꯅ ꯀꯩꯅꯣ ꯇꯧꯕ ꯅꯨꯡꯉꯥꯏꯔꯔꯣꯏꯅ ꯍꯥꯏꯔꯦ ꯎꯝ ꯐꯖꯕ ꯋꯥꯠꯂꯦꯅ ꯑꯗꯨꯗꯨꯒꯤ ꯃꯦꯗꯥꯝ ꯑꯩꯈꯣꯏꯅꯤ ꯀꯣꯛ ꯇꯣꯡ ꯑꯩꯈꯣꯏ ꯁꯦꯝꯃꯦ ꯅꯍꯥꯟꯗꯣ ꯊꯧꯋꯥꯟꯊꯕ ꯍꯤꯔꯥꯟꯗꯅꯦ, ꯅꯨꯡꯁꯤꯕꯒꯤ ꯃꯁꯛ ꯅꯦ ꯀꯥ ꯃꯊꯧꯒꯤ ꯂꯥꯏꯔꯤꯛꯇꯨꯗꯅꯦ ꯅꯨꯡꯁꯤꯕꯒꯤ ꯃꯁꯛꯇ ꯁꯦꯝꯃꯦ ꯑꯋꯥ ꯕ ꯊꯥꯛꯀꯤ ꯅꯨꯡꯁꯤꯕꯗ ꯄꯨꯈꯠꯂꯑꯣꯌꯦ꯫ ꯊꯋꯥꯟ ꯊꯥꯕ ꯍꯤꯔꯥꯟꯗꯨꯕꯨ ꯁꯥꯔꯅ ꯑꯗꯨꯗꯨꯅ ꯅꯨꯡꯁꯤꯕ ꯊꯤꯕꯗ ꯑꯩꯈꯣꯏꯗꯤ ꯀꯣꯛ ꯃꯩ ꯄꯨꯡꯉꯥꯎ ꯉꯥꯎꯔꯨꯔꯦ ꯆꯦ
ꯑꯒꯤ ꯌꯦꯡꯉꯛꯀꯦ ꯑꯗꯨꯗꯤ ꯅꯨꯡꯁꯤꯕꯒꯤꯗꯣ ꯑꯗꯨ ꯑꯗꯨꯒꯤ ꯀꯩꯅꯣꯗꯨꯗꯗꯤ
ꯀꯩꯅꯣ ꯍꯥꯏ ꯂꯥꯏꯅꯥꯆꯣꯝ ꯊꯝꯖꯟꯕꯗꯣ ꯂꯣꯟꯅ ꯑꯗꯨꯗꯣ ꯃꯥꯒꯤ ꯅꯨꯄꯥꯗꯣ ꯊꯃꯣꯏ ꯁꯦꯡꯅ ꯅꯨꯡꯁꯤꯕꯒꯤ ꯍꯥꯏꯗꯤ ꯃꯥꯗꯣ ꯑꯇꯣꯞꯄ ꯅꯨꯄꯤꯒꯤ ꯑꯣꯏꯍꯟꯅꯤꯡꯗꯕꯒꯤ ꯈꯝꯕꯟꯕꯒꯤ ꯃꯁꯛ ꯑꯃ ꯃ ꯑꯣꯏꯅ ꯑꯣꯏꯔꯦꯕ ꯎꯝ ꯑꯗꯒꯤ ꯊꯧꯕꯥꯟ ꯊꯕꯅ ꯀꯩꯅꯣ ꯆꯛꯄ ꯁꯝꯐꯕꯤ ꯍꯥꯠꯄꯗꯣ ꯑꯗꯨꯁꯨ ꯑꯇꯣꯞꯄ ꯅꯨꯄꯥꯒ ꯃꯔꯤ ꯂꯩꯅꯩꯑꯅ ꯆꯤꯡꯅꯩꯌꯦꯅ ꯇꯧꯕꯗꯣ ꯑꯗꯨꯁꯨ ꯃꯥꯗꯨꯁꯨ ꯈꯝꯕꯟꯕꯒꯤ ꯃꯁꯛ ꯑꯣꯏꯍꯜꯂꯦꯕ ꯑꯗꯨꯗꯨꯒ ꯀꯩꯅꯣꯗ ꯑ ꯀꯔꯤ ꯎꯝ ꯅꯨꯄꯤꯤꯃ ꯂꯣꯟ ꯂ ꯍꯒꯗ꯭ꯔ ꯂꯩꯃ ꯀ ꯆ ꯀꯣꯏꯕꯤꯗꯣ ꯂꯩꯃ ꯀꯨꯆꯨ ꯀꯣꯏꯕꯤꯗꯨꯁꯨ ꯑꯥ ꯈꯨꯃꯟ ꯅꯨꯄꯤ ꯑꯃ ꯂꯧꯋꯤꯗꯅ ꯈꯨꯃꯟ ꯅꯨꯄꯤꯗꯨꯁꯨ ꯃꯌꯨꯝ ꯄꯥꯟꯗꯕꯤ ꯃꯥꯃ ꯁꯥꯔꯦ ꯐ ꯑꯪꯈꯩꯣ ꯑꯃꯃꯤꯅ ꯑꯩꯅ ꯂꯥꯟ ꯊꯥꯗꯣꯛꯂꯗꯨꯅꯗꯤ ꯃꯥ ꯃꯆꯥꯗꯣ ꯁꯥꯔꯦ ꯐꯥꯔꯦ ꯍꯥꯏꯕꯅꯤꯗꯅ ꯁꯥꯔꯦ ꯐꯥꯕꯐꯧꯗ ꯃꯥꯅ ꯑꯥ ꯃꯆꯥ ꯑꯅꯤ ꯄꯣꯛꯄꯗꯣ ꯑꯗ ꯅꯤꯡꯊꯧꯗꯨꯒꯤ ꯃꯆꯥ ꯉꯥꯛꯇꯪ ꯑꯣꯏꯗꯣꯏ ꯗꯣꯏꯅꯤꯗꯅꯥ ꯅꯤꯡꯊꯧꯗꯨꯅ ꯍꯥꯏꯗꯤ ꯍꯟꯅ ꯌꯦꯡꯕꯤ ꯗ ꯃꯥꯅ ꯅꯤꯡꯊꯧꯗꯨꯕꯨ ꯅꯨꯡꯁꯤꯖꯕꯒꯤꯗꯃꯛ ꯇ ꯃꯥ ꯅꯤꯡꯊꯧꯗꯨꯒꯤ ꯏꯅꯦꯅ ꯈꯟꯖ ꯇꯔꯒꯅꯦ ꯃꯆꯥ ꯑꯅꯤꯗꯨ ꯌꯣꯛꯏꯅꯤꯗꯅ ꯅꯤꯡꯊꯧꯗꯨꯅ ꯍꯟꯅꯗꯤ ꯌꯦꯡꯕꯤꯈꯤꯕ ꯅꯠꯇꯦ ꯂꯥꯏꯔꯤꯛꯇꯨꯗꯁꯨ ꯀꯨꯆꯨ ꯀꯣꯏꯕꯤꯗꯣ ꯑꯇꯣꯞꯄ ꯅꯨꯄꯥ ꯑꯃꯗ ꯃꯌꯨꯝ ꯄꯥꯜꯂꯦ ꯍꯥꯏꯕꯒꯤ ꯃꯁꯛ ꯎꯠꯇꯦꯗꯅ ꯑꯗꯨꯁꯨ ꯅꯤꯡꯊꯧꯗꯣ ꯅꯨꯡꯁꯤꯕꯒꯤ ꯑꯁꯦꯡꯕ ꯅꯨꯡ ꯑꯁꯤꯕꯒꯤ ꯃꯁꯛ ꯑꯃ ꯑꯣꯏꯅ ꯄꯨꯊꯣꯛꯑꯦꯕ ꯑꯗꯨꯗꯨꯒ ꯑꯗꯨ ꯑꯗꯨꯃꯩ ꯂꯩꯔꯦꯅ ꯃꯄꯥ ꯃꯆꯥ ꯅꯨꯡꯁꯤꯅꯕꯒꯤ ꯃꯁꯛꯇꯣ ꯑꯗꯨꯗꯁꯨ ꯃꯄꯥ ꯃꯆꯥꯗꯣ ꯀꯗꯥꯏ ꯐꯥꯎꯕ ꯅꯨꯡ ꯁꯤꯟꯅꯩ ꯍꯥꯏꯕꯗꯣ ꯑꯗꯣ ꯎꯠꯅꯕꯒꯤ ꯅ ꯉꯁꯥꯏ ꯆꯤꯡꯈꯩ ꯊꯥꯟꯕꯤꯗ ꯆꯤꯡ ꯑꯣꯟꯕꯤꯌꯣꯅ ꯍꯥꯏꯕꯗꯣ ꯆꯤꯡꯈꯩ ꯊꯥꯟꯕꯤꯅ ꯁꯦꯂꯣꯏ ꯂꯥꯡꯃꯥꯏ ꯆꯤꯡ ꯑꯣꯟꯕꯤꯌꯣꯅ ꯍꯥꯏꯕꯗꯣ ꯑꯣ ꯁꯦꯜꯂꯣꯏ ꯂꯥꯡꯃꯥꯏ ꯆꯤꯡ ꯑꯣꯟꯕꯤꯌꯣ ꯍꯥꯏꯕꯗꯣ ꯁꯦꯂꯣꯏ ꯂꯪꯃꯥꯏ ꯆꯤꯡ ꯑꯣꯟꯕꯤꯌꯣ ꯍꯥꯏ ꯁꯣ ꯃꯄꯥꯥꯟꯅ ꯌꯥ ꯊꯣꯛꯈꯤꯗꯅ ꯌꯥꯈꯤꯕ ꯄꯣꯠꯇꯨꯁꯨ ꯃꯄꯥꯟꯅ ꯃꯆꯥꯗꯣ ꯌꯥꯝ ꯅꯨꯡꯁꯤꯕꯒꯤꯗꯃꯛꯇ ꯌꯥꯊꯣꯛꯈꯤꯕꯅꯦꯅ ꯍꯥꯏꯔꯦꯕ ꯑꯗꯨꯗ ꯑꯗꯒꯤ ꯃꯥ ꯂꯨꯍꯣꯡꯕꯗꯁꯨ ꯁꯅꯥ ꯂꯨꯄꯥ ꯃꯌꯥꯝ ꯎꯟꯗꯅ ꯃꯤꯅꯥꯏ ꯃꯤꯁꯟ ꯎꯟꯗꯅ ꯃꯥꯒꯤꯗꯃꯛꯇ ꯇꯧꯕꯝ ꯊꯣꯛꯄ ꯈꯨꯗꯤꯡꯃꯛ ꯇꯧꯕꯤꯒꯤꯗꯅ ꯑꯁꯤ ꯄꯣꯠꯁꯤꯃꯁꯨ ꯃꯣꯏꯕꯨ ꯊꯃꯣꯏ ꯁꯦꯡꯅ ꯅꯨꯡꯁꯤꯕꯒꯤ ꯃꯁ ꯊꯛꯅꯦꯅ ꯍꯥꯏꯔꯦꯕ ꯍꯥꯏꯗꯤ ꯃꯄꯥꯅ ꯃꯆꯥꯗꯨꯕꯨ ꯊꯃꯣꯏ ꯁꯦꯡꯅ ꯅꯨꯡꯁꯤꯕꯒꯤ ꯃꯁꯛꯅꯦꯅ ꯃꯦꯗꯥꯝ ꯕꯤꯖꯂꯇꯥ ꯑꯩꯈꯣꯏꯅꯤꯅ ꯄꯨꯡꯉꯥꯎ ꯉꯥꯎꯔꯤꯁꯤ ꯁꯦ ꯍꯌꯦꯡ ꯏꯐ ꯀꯩꯒꯨꯝꯕ ꯑꯋꯣꯟ ꯄꯣꯠ ꯌꯥꯝ ꯎꯟꯕꯤꯕ ꯉꯝꯗꯕ ꯕ ꯃꯆꯥꯕꯨꯗꯤ ꯊꯃꯣꯏ ꯁꯦꯡꯅ ꯅꯨꯡ ꯁꯤꯕ ꯃꯄꯥꯗꯨꯗꯤ ꯑꯎꯟꯄꯣꯠ ꯎꯟꯕꯤꯕ ꯉꯝꯗꯕꯒꯤꯗꯃꯛꯇ ꯃꯆꯥꯗꯣ ꯅꯨꯡꯁꯤꯗꯦ ꯍꯥꯏꯗꯣꯏꯔꯥ ꯁꯤꯅꯦꯕ ꯑꯗꯨꯗꯅꯦꯕ ꯑꯁ ꯑꯧ ꯑꯗꯨꯗꯅꯦꯕ ꯇꯥꯃꯣ ꯈꯣꯏꯅꯤꯅ ꯀꯣꯛ ꯆꯨꯡꯁꯟ ꯅꯗꯅ ꯄꯨꯡꯉꯥꯎꯉꯥꯎꯈꯩ ꯋꯥꯟꯊꯔꯤꯁꯦ ꯃꯦꯗꯥꯝꯅ ꯉꯝꯃꯣꯏ ꯌꯥꯔꯣꯏ ꯌꯥꯔꯣꯏ ꯌꯥꯔꯣꯏ ꯍꯥꯏꯁꯦ ꯍꯥꯏꯗꯤ ꯑꯣꯏ ꯃꯤ ꯑꯀꯟ ꯑꯊꯧꯒꯤ ꯂꯥꯏꯔꯤꯛꯇꯨꯗ ꯅꯨꯡꯁꯤꯕ ꯇꯥꯁꯜꯂꯦꯗꯅ ꯁꯔ ꯔꯣꯃꯦꯁꯅ ꯅꯨꯡꯁꯤꯕ ꯑꯣꯏꯍꯜꯂꯣ ꯅꯨꯡꯁꯤꯕ ꯑꯣꯏꯍꯜꯂꯣꯅ ꯇꯧꯗꯅꯅꯦ ꯁꯤꯕꯨꯗꯣ ꯅꯝꯗ ꯑꯣꯏꯍꯜꯂꯦꯕ ꯀꯣꯏꯁꯟꯗꯤ ꯁꯥꯏꯟ ꯇꯩ ꯃꯌꯥꯝ ꯍꯪꯉꯛꯄꯩ ꯍꯥꯏꯕꯗꯣ ꯑꯗꯨ ꯑꯣꯏꯔꯦꯗꯅ ꯈꯨꯝꯕ ꯉꯝ ꯇꯗꯤ ꯏꯀꯥꯏꯖꯩꯗꯅ
ꯇꯣꯞ ꯇꯣꯞꯄ ꯃꯁꯛ ꯑꯃ ꯄꯨꯊꯣꯛꯅꯕ ꯍꯣꯠꯅꯔꯛꯄ ꯁꯅ ꯇꯧꯋꯤꯗꯨꯅ ꯍꯥꯏ ꯑꯀꯟ ꯑꯊꯧꯁꯦ ꯑꯗꯨꯝ ꯎꯝ ꯍꯥꯏ ꯂꯩꯑꯦꯗꯅ ꯀꯣ ꯑꯗꯨꯗ ꯑꯈꯣꯏꯒꯤ ꯄꯔꯁ ꯄꯦꯛꯇꯤꯞꯇꯣ ꯇꯣꯉꯥꯟꯕ ꯃꯤꯠꯌꯦꯡ ꯑꯃꯗꯒꯤ ꯄꯨꯁꯤꯜꯂꯛꯄꯗꯣ ꯑꯗꯨꯅꯦꯕ ꯁꯥꯔꯅꯞ ꯄꯥꯝꯃꯤꯁꯦ ꯍꯥꯏꯗꯤ
ꯑꯗꯨꯗꯨꯒꯤ
ꯑꯗꯨ ꯈꯪꯀꯠꯂꯛꯄ ꯃꯇꯝꯗꯗꯤ ꯀꯣꯏꯁꯟꯖꯨ ꯃꯌꯥꯝ ꯊꯣꯛꯑꯅꯤ ꯑꯗꯨꯒ ꯋꯥꯈꯟꯗꯁꯨ ꯑꯃ ꯀꯩꯅꯣ ꯑꯃ ꯃꯤꯠꯌꯦꯡ ꯑꯅꯧꯕ ꯑꯃ ꯄꯨꯊꯣꯛ ꯄꯅꯤꯅ ꯃꯤꯉꯣꯟꯗꯖꯨ ꯈꯤꯇꯪ ꯀꯩꯅꯣ ꯑꯣꯏꯍꯟꯗꯣꯏꯅꯦꯕ ꯃꯤꯠ ꯅꯥ ꯁꯤꯡꯍꯟꯗꯣꯏꯅꯦ ꯍꯥꯏꯕ
ꯅ ꯑꯣꯏꯔ ꯑꯣꯏꯍꯜꯂꯦꯗꯅ ꯑꯗꯨꯗꯨꯗ ꯍꯦꯛꯇꯅꯦ ꯄꯨꯡꯉꯥꯎ ꯉꯥꯎꯕꯅꯦꯃꯤ ꯃꯦꯗꯥꯝ ꯑꯈꯣꯏꯅꯤ ꯑꯩ ꯈꯛꯇ ꯉꯥꯎꯕ ꯅꯠꯇꯦ ꯃꯦꯗꯥꯝꯕꯧ ꯌꯥꯎꯅ ꯉꯥꯎꯔꯕꯅꯦ ꯑꯉꯥꯡ ꯅꯪꯒꯤꯁꯦ ꯑꯩ ꯉꯝꯗꯣꯏ ꯃꯥꯟꯗꯦ ꯉꯝꯗꯣꯏ ꯃꯥꯟꯗꯦꯅ
ꯍ ꯑꯗ ꯏꯕꯕꯨ ꯂꯣꯏꯁꯤꯜꯂꯕꯣ
ꯑꯩ ꯅ ꯐꯨꯗꯗꯤ ꯂꯣꯏ ꯀꯣꯏꯁꯜꯂꯦꯁꯦ ꯑꯩ ꯀꯩꯅꯣꯗꯒꯗꯤ ꯀꯩꯝ ꯌꯥꯎꯗꯕꯅꯦꯕ ꯀꯨꯡꯉꯣ ꯍꯧꯖꯤꯛꯀꯤ ꯀꯨꯆꯨ ꯀꯣꯏꯕꯤꯅ ꯁꯤꯕꯒꯤ ꯃꯁꯛ ꯀꯅꯥꯝ ꯅꯤꯡꯁꯤꯡꯅꯗ꯭ꯔꯕꯅꯦꯕ ꯎꯄꯥꯏ ꯂꯩꯇꯗꯅ ꯑꯗꯨꯝ ꯍꯞ
ꯑꯗꯣ ꯅꯪ ꯀꯩꯅꯣꯗꯨꯗꯤ ꯌꯥꯎꯕ꯭ꯔꯣ ꯃꯄꯥ ꯂꯥꯛꯑꯒ ꯈꯨꯟꯅ
ꯑꯥ ꯌꯥꯎꯋꯦꯗ ꯑꯗꯨꯗ ꯁ ꯍꯥꯞꯄꯦ ꯃꯄꯥꯥꯟ ꯃꯄꯥꯗꯣ ꯌꯥꯝ ꯊꯃꯣꯏ ꯁꯦꯡꯅ ꯅꯨꯡꯁꯤꯕ ꯑꯗꯒꯤ ꯑꯗꯨꯗ ꯑꯃꯨꯛ ꯁꯤꯔꯝꯗꯥꯏꯗ ꯗꯁꯨ ꯃꯥꯅ ꯃꯄꯨꯔꯣꯏꯕꯁꯨ ꯀꯧꯗꯦ ꯃꯥꯅ ꯍꯦꯛ ꯄꯣꯛꯆꯕ ꯃꯆꯥꯁꯤꯡꯁꯨ ꯀꯩꯝ ꯀꯧꯗꯕꯤꯗ ꯃꯄꯥꯗ ꯁꯩꯊꯥꯏꯗꯅ ꯃꯄꯥꯗ ꯇꯦꯡꯊꯥꯏꯗꯅ ꯃꯥ ꯈꯨꯝꯕꯤꯑꯣ ꯃꯥꯒꯤꯗ ꯃꯨꯝ ꯂꯝꯟ ꯕꯤꯔꯣꯒꯥꯏꯅ ꯅꯨꯄꯤ ꯑꯃꯥꯒꯤ ꯄꯨꯟꯁꯤꯗ ꯃꯄꯥꯗꯒꯤ ꯍꯦꯟꯅ ꯅꯨꯡꯁꯤꯕ ꯀꯅꯥꯝ ꯂꯩꯇꯦ ꯍꯥꯏꯕꯗꯣ ꯃꯇꯥꯡꯗꯨꯗ ꯎꯜꯂꯦ ꯀꯥꯟꯅ ꯂꯣꯏ ꯍꯥꯞ ꯆꯂꯦ ꯍꯥꯏꯕ ꯁꯦ ꯌꯥꯗꯣꯏꯔꯥ ꯌꯥꯔꯣꯏꯗꯔꯥ ꯈꯪꯗꯦ ꯌꯥꯗꯦ ꯃꯦꯗꯥꯝꯅꯗꯤ ꯌꯥꯅꯤ ꯍꯥꯏꯌꯦ ꯃꯦꯗꯥꯝ ꯀꯣꯏꯁꯟꯗꯣ ꯑꯗꯩ ꯁꯥꯔ ꯔꯣꯃꯦꯁꯤꯅ ꯃꯔꯣꯟ ꯑꯃꯅꯦ ꯑꯗꯨꯝ ꯆꯀ꯭ꯔꯤꯁꯤ ꯇꯧꯔ ꯂꯩꯕꯅꯦꯕ ꯌꯥꯔꯣꯏ ꯉꯍꯥꯏ ꯃꯦꯗꯥꯝꯒꯤ ꯇꯥꯅꯤꯅꯁꯨ ꯍꯥꯏꯔꯦ ꯁꯥꯔ ꯁꯥꯟꯅꯖꯥꯎꯕꯅ ꯍꯥꯏ ꯔꯦꯁ ꯁꯥꯔ ꯔꯥꯕꯤꯅ ꯍꯥꯏꯅꯤꯀꯣ ꯑꯣꯖꯥ ꯌꯥꯗꯣꯏ ꯃꯥꯟꯗꯦ ꯑꯉꯥꯡꯁꯤꯗꯅꯦ ꯂꯨꯃꯟꯗꯧ ꯃꯥꯜꯂꯤ ꯗꯧ ꯃꯥꯟꯗꯦ ꯍꯥꯏ ꯁꯥꯔꯅ ꯅꯣꯏꯅ ꯉꯝ ꯉꯝꯃꯣꯏ ꯉꯝꯃꯣꯏ ꯍꯥꯏꯕꯗ ꯉꯝꯃꯔꯣꯏ ꯉꯝꯅꯤ ꯉꯝꯅꯤ ꯌꯦꯡꯉꯣ ꯇ꯭ꯔꯥꯏ ꯇꯧ ꯏꯕꯦꯝꯃ ꯃꯣꯏꯅ ꯉꯥꯡꯉ ꯑꯃ ꯇꯥꯔꯅꯨ ꯇ꯭ꯔꯥꯏ ꯇꯧ ꯇ꯭ꯔꯥꯏ ꯇꯧ ꯇ꯭ꯔꯥꯏ ꯇꯧꯕꯗ ꯑꯗ ꯅꯝꯗꯕꯨꯗꯤ ꯇꯥꯈ꯭ꯔꯦꯕꯁꯦ ꯂꯣꯏꯅꯗꯤ ꯄꯨꯊꯣꯛꯈ꯭ꯔꯦꯕ ꯊꯣꯛꯈ꯭ꯔꯦꯕ ꯊꯣꯛꯄꯒꯤ ꯍꯥꯏꯗꯤ
ꯃꯤ ꯁꯨꯝ ꯀꯨꯞꯅ ꯅꯩꯅꯔꯛꯑꯕꯅꯤꯅꯀꯣ ꯃꯊꯪ ꯃꯊꯪ ꯌꯦꯡꯕ ꯌꯥꯕꯗꯣ ꯊꯣꯛꯂꯛꯑꯃꯅꯦꯕ ꯅꯪꯒꯤꯗꯣ ꯃꯌꯥꯝ ꯑꯃ
ꯊꯣꯛꯂꯤꯑꯦ ꯑꯗꯨꯕꯨꯗꯤ ꯗꯤ ꯃꯌꯥꯝ ꯊꯣꯛꯈ꯭ꯔꯦꯕ ꯑꯗꯣ ꯃꯌꯥꯝ ꯊꯣꯛꯈ꯭ꯔꯒꯁꯨꯅꯦ ꯀꯣꯏꯁꯟꯗꯤ ꯑꯩꯅ ꯉꯁꯥꯏ ꯍꯥꯏꯕꯗꯨꯗꯤ ꯍꯧꯔꯛꯑꯦ ꯑꯍꯟꯄꯣꯠ ꯄꯤꯗꯕ ꯃꯄꯥ ꯑꯗꯨꯗꯤ ꯅꯨꯡꯁꯤꯗꯦ ꯍꯥꯏꯗꯣꯏ꯭ꯔꯕ ꯑꯗꯨ ꯀꯣꯏꯁꯟꯗꯨꯗꯤ ꯍꯧꯔꯕꯅꯦꯕ ꯃꯦꯗꯥꯝ ꯑꯩꯈꯣꯏ ꯃꯤꯡ ꯉꯥꯎꯕ ꯃꯦꯗꯥꯝꯒꯤ ꯇꯥꯔꯅꯤꯒꯁꯦ ꯑꯣꯖꯥ ꯂꯨꯅꯤꯃꯤ ꯌꯥꯔꯨ ꯃꯤ ꯍꯥꯏ ꯑꯣꯖꯥꯅ ꯇꯨꯃꯤꯟ ꯂꯩꯔꯣ ꯌꯥꯅꯤ ꯑꯩꯅ ꯈꯪꯉꯤ ꯌꯥꯅꯤ ꯂꯩꯅꯤ ꯃꯆꯥ ꯂꯩꯅꯤ ꯂꯩꯅꯤ ꯇꯧꯔꯒ ꯑꯗꯨꯝ ꯒꯤ ꯑꯃ ꯂꯩꯗꯅ ꯀꯪꯌꯦꯠ ꯌꯦꯠꯂ ꯂꯩꯕꯗꯣ ꯑꯉꯥꯡꯁꯤ ꯈꯨꯝꯕ ꯉꯝꯃꯣꯏ ꯍꯥꯏꯕ ꯃꯈꯨꯝꯒꯤ ꯏ ꯑꯗꯣ ꯑꯣꯖꯥ ꯃꯈꯩꯗꯨꯅ ꯍꯥꯏꯔꯑꯦ ꯑꯁꯣꯝꯒꯤꯗ ꯑꯣꯖꯥ ꯁꯗꯥꯟꯗꯣ ꯍꯣꯏ ꯃꯦꯗꯥꯝ ꯔꯥꯅꯤ ꯂꯥꯎ ꯑꯩꯈꯣꯏꯗꯤ ꯍꯥꯏꯗꯤ ꯃꯣꯏꯅ ꯂꯣꯏ ꯈꯨꯝꯃꯦ ꯍꯥꯏꯗꯅ ꯁꯥꯇ꯭ꯔꯅ ꯑꯝꯇ ꯈꯨꯝꯃꯟꯗꯦꯅ ꯑꯣꯖꯥꯗꯨꯃꯛꯇꯤ ꯄꯥꯝꯗꯦ ꯐꯖꯩ ꯖꯗꯦ ꯍꯥꯏꯕ ꯑꯗ ꯈꯨꯝꯕ ꯉꯝꯅꯤ ꯍꯪꯅꯕ ꯀꯣꯏꯁꯠ ꯂꯩꯔꯣꯏ ꯃꯣꯏ ꯑꯁꯤ ꯄꯣꯠꯁꯦ ꯇꯥꯕꯗꯅꯦ ꯍꯪꯅꯕ ꯀꯣꯏꯁꯠ ꯂꯩꯔꯔꯣꯏ ꯑꯦ ꯐꯖꯩꯅꯦ ꯍꯥꯏꯔ ꯇꯣꯛꯈ꯭ꯔꯗꯝꯕꯅꯤ ꯃꯥꯅꯣꯏꯅ ꯄꯠ ꯄꯠ ꯄꯠ ꯄꯠ ꯀꯛꯊꯠꯂꯒꯅꯦ ꯃꯥꯒꯤ ꯑꯄꯥꯝꯕ ꯇꯥꯔꯒꯦꯠꯇꯨꯃꯛ ꯐꯪꯗꯕ ꯌꯥꯗꯦꯅ ꯍꯣꯠꯅ
ꯑꯣ ꯆꯨꯝꯃꯦꯕ ꯕꯤꯇꯔꯥꯅꯦ ꯑꯩꯕꯨ ꯍꯥꯏꯖꯧꯗꯤꯀꯣ ꯁꯥꯔꯅ ꯍꯥꯏꯗ ꯆꯨꯝꯗꯧ ꯁꯁꯨ ꯃꯥꯜꯂꯦꯕꯀꯣ ꯍꯥꯏꯗꯤ ꯅꯪꯒꯤꯗꯣ ꯈꯤꯇꯪ ꯀꯩꯅꯣ ꯑꯣꯏꯌꯦꯕ ꯌꯨꯅꯤꯛ ꯑꯣꯏꯌꯦꯕꯀꯣ ꯃꯌꯥꯝꯅ ꯑꯀꯟ ꯑ ꯊꯊꯧ ꯑꯀ ꯑꯊꯧ ꯁꯨꯝ ꯇꯧꯔꯦ ꯑꯗꯨꯒ ꯅꯨꯡꯁꯤꯕ ꯑꯋꯥꯡꯕ ꯊꯥꯛꯀꯤ ꯀꯤꯅꯨꯁꯤ ꯊꯤꯕꯒꯤ ꯃꯁꯛꯇꯣ ꯅꯪꯅ ꯀꯣꯏꯊꯤ ꯊꯤꯔ ꯄꯨꯊꯣꯔꯛꯏꯅꯦꯕ ꯑꯗꯩꯗꯨꯗ ꯍꯣꯏ ꯅꯪꯅ ꯉꯁꯥꯏ ꯍꯪꯉꯛꯏꯕ ꯄꯣꯠꯇꯣ ꯃꯣꯏꯅ ꯑ ꯄꯣꯠ ꯎꯟꯕ ꯈꯣꯠꯄꯒꯤꯗꯣ ꯑꯗꯨꯕꯨ ꯑꯩꯈꯣꯏꯅ ꯅꯩꯅꯔꯤꯕ ꯄꯣꯠꯁꯤꯗꯤ ꯊꯧꯋꯥꯥꯟ ꯊꯥꯕ ꯍꯤꯔꯥꯟꯁꯤꯗ ꯀꯗꯥꯏ ꯐꯥꯎꯕ ꯀꯩꯅꯣ ꯇꯧꯕꯒꯦ ꯍꯥꯏꯕꯗꯨ ꯎꯠꯅꯕ ꯍꯣꯠꯅꯕꯅꯦꯕ ꯍꯥꯏꯗꯤ ꯑꯇꯣꯞꯄꯒ ꯀꯝꯄꯔꯤꯇꯤꯞ ꯀꯝꯄꯦꯔꯤꯖꯟ ꯑꯃ ꯌꯥꯎꯕ ꯅꯠꯇꯦꯗꯅ ꯍꯥꯏꯗꯤ ꯑꯃ ꯑꯇꯣꯞꯄ ꯑꯇꯣꯞꯄ ꯄꯦꯄꯔ ꯑꯃ ꯂꯥꯏꯔꯤꯛ ꯑꯃꯗꯒꯤ ꯁꯨꯃꯥꯏꯅ ꯀꯝꯄꯦꯔꯤꯖꯟ ꯑꯃ ꯌꯥꯎꯔꯝ ꯇꯥꯔꯗꯤ ꯃꯔꯩ ꯌꯦꯛꯂꯛꯄꯒꯤ ꯆꯥꯟꯁꯁꯨ ꯌꯥꯝ ꯋꯥꯡ ꯑꯗꯨꯣꯏꯅꯦꯕ ꯑꯗꯨꯕꯨ ꯑꯗꯨꯗ ꯈꯇꯪ ꯐꯣꯀꯁ ꯄꯤꯕꯅꯤꯅ ꯌꯥꯝ ꯀꯥ ꯍꯦꯟꯅ ꯀꯣꯏꯁꯟ ꯇꯧꯔ ꯒ ꯃꯔꯩꯗꯤ ꯌꯦꯠꯂꯛꯇꯣꯏ ꯃꯥꯟꯗꯦꯕ ꯑꯩꯅ ꯁꯨꯝ ꯈꯟꯕꯗ ꯈꯪꯕ꯭ꯔꯥ ꯑꯗꯨ ꯃꯣꯏꯁꯦ ꯑꯥ ꯑꯗꯨꯅꯦ ꯑꯩꯅ ꯍꯥꯏꯁꯦ ꯑꯗꯨ- ꯑꯗꯨ ꯄꯣꯠ ꯇꯣ ꯎꯏꯕ ꯀꯩꯁꯨ ꯌꯦꯜꯂꯛꯇꯣꯏꯗꯤ ꯃꯥꯟꯗꯦ ꯇꯧꯕ ꯇꯕꯨ ꯑ ꯑꯇꯣꯞ- ꯑꯇꯣꯞꯄ ꯅꯩꯅꯔꯛꯄ ꯂꯥꯏꯔꯤꯛ ꯈꯔ ꯑꯃꯅꯤ ꯍꯥꯏ ꯇꯥꯔꯗꯤ ꯌꯦꯔꯛ ꯇꯥꯔꯗꯤ ꯍꯥꯏꯔꯛꯄꯁꯨ ꯌꯥꯏꯑꯕꯀꯣ ꯑꯗꯨꯕꯨ ꯂꯥꯏ ꯑꯃꯈꯛꯇꯪꯗꯨꯗ ꯐꯣꯀꯁ ꯄꯄꯤꯔꯒ ꯑꯗꯨꯗ ꯑꯗꯨꯗꯛꯇꯪ ꯇꯥꯕ ꯃꯃꯤꯗꯨꯅꯦꯕ ꯅꯪꯅ ꯄꯨꯊꯣꯛꯏꯗꯣ꯫ ꯑ ꯑꯥ ꯑꯗꯨ ꯄꯨꯊꯣꯔꯛꯄꯅꯤꯅ ꯑꯩꯅ ꯍꯥꯏꯁꯦ ꯑꯗꯨ ꯅꯪꯒꯤꯗꯣ ꯀꯩꯁꯨ ꯍꯦꯟꯅ ꯀꯥ ꯍꯦꯟꯅ ꯃꯔꯩꯌꯦ ꯇꯧ ꯃꯥꯟꯗꯦ ꯑꯗꯨꯅ ꯁꯥꯔꯅ ꯆꯦꯛ ꯇꯧꯔꯕꯣ
ꯁꯥꯔꯅꯗꯤ ꯅꯠꯇꯦ ꯁꯥꯔꯅꯗꯤ ꯇꯧꯗ꯭ꯔꯤꯌꯦ ꯃꯦꯗꯥꯝꯅ ꯉꯁꯤ ꯆꯦꯛ ꯇꯧꯔꯨꯒꯦꯅ ꯄꯦꯄꯔꯗꯨꯗꯤ ꯄꯨꯒ꯭ꯔꯦꯕ ꯑꯗꯨꯗꯨꯒ ꯑꯋꯥꯠꯄꯒꯨꯝꯕꯁꯨ ꯑꯩꯒꯤꯗꯣ ꯌꯥꯝ ꯁꯥꯡꯗꯦꯕꯀꯣ ꯆꯦ ꯄꯦꯖꯇꯣ ꯑꯩꯅ ꯈꯨꯠꯅ ꯏꯕꯗꯅꯦ ꯄꯦꯖ ꯐꯤꯞꯇꯤꯟ ꯑꯗꯨꯃꯥꯏꯅ ꯑꯣꯏꯌꯦ ꯑꯗꯨꯅ ꯃꯥ ꯀꯥꯟꯗꯗꯤ ꯑꯃꯨꯛ ꯈꯔ ꯀꯛꯊꯣꯛ ꯀꯣꯛꯁꯤꯟꯒ ꯇꯧꯈꯤꯕꯒꯅꯦ ꯐꯤꯐꯇꯤꯟ ꯑꯗꯨꯃꯥꯏꯅꯗꯪ ꯑꯣꯏꯒꯗꯧ ꯐꯤꯐꯇꯤꯟꯗꯣ ꯇꯦꯟ ꯇꯨ ꯇꯨꯋꯦꯜꯚ ꯁꯨꯃꯥꯏꯅꯗꯪ ꯑꯣꯏꯒꯗꯧꯕ ꯃꯥꯜꯂꯦꯕ ꯄꯦꯖꯇꯣ ꯑꯗꯨꯗꯨꯅ ꯃꯦꯗꯥꯝꯅ ꯌꯥꯝ ꯄꯤꯛꯃꯜꯂ ꯒꯁꯨ ꯅꯨꯡꯉꯥꯏꯔꯣꯏ ꯑꯗꯣ ꯃꯥꯅꯁꯨ ꯍꯥꯏꯗꯤ ꯑꯗꯨꯝ ꯍꯥꯞꯄ ꯌꯥꯕ ꯋꯥꯍꯩ - ꯋꯥꯇꯥ ꯁꯦꯝꯗꯣꯛꯄ ꯌꯥꯕꯁꯤꯡꯗꯣ ꯊꯣꯛꯂꯛꯀꯦꯅ ꯍꯥꯏꯌꯦꯕ ꯑꯗꯨ ꯁꯦꯝꯗꯣꯛꯄꯗꯨꯅꯁꯨ ꯐꯩꯗꯅꯀꯣ ꯑꯗꯨꯃꯥꯏꯅ ꯑꯣꯏꯍꯜꯂꯒꯦ ꯑꯗꯨꯗ ꯃꯦꯗꯥꯝꯅ ꯑꯗꯨ ꯀꯩꯅꯣ ꯇꯧꯔꯒ ꯄꯨꯔꯛꯑꯒꯦꯅ ꯍꯥꯏꯔꯑꯦ ꯑꯩꯁꯨ ꯍꯣꯏꯅ ꯍꯥꯏꯈ꯭ꯔꯦ ꯑꯗꯣ ꯁ ꯑ ꯃꯦꯗꯥꯝꯅ ꯁꯦꯝꯗꯣꯛꯄ ꯂꯣꯏꯔꯒ ꯁꯥꯔ ꯑꯃꯨꯛ ꯆꯦꯛ ꯇꯧꯍꯟꯈꯤꯅꯤꯕ ꯁꯥꯔꯅꯁꯨ ꯉꯍꯥꯟꯅ ꯑꯀꯣꯡ ꯂꯥꯡꯃꯩꯁꯨ ꯀꯩꯀꯥꯗꯦ ꯑꯝꯇ ꯄꯟꯕ ꯌꯥꯎꯗꯦꯕ ꯍꯥꯏꯗꯤ ꯁꯥꯔꯅ ꯍꯥꯏꯔꯛꯄꯗꯤ ꯃꯄꯥ ꯃꯆꯥ ꯅꯨꯡꯁꯤꯕꯒꯤ ꯒꯤ ꯃꯥꯔꯤ ꯑꯗꯒꯤ ꯆꯤꯡꯈꯩꯊꯥꯟꯕꯤ ꯍꯥꯠ ꯄꯁꯦ ꯈꯝꯕꯟꯕꯅꯤ ꯍꯥꯏꯕꯗꯨ ꯈꯛꯇꯪꯅꯦꯕ ꯁꯥꯔꯅ ꯀꯩꯅꯣ ꯇꯧꯈ꯭ꯔꯤꯁꯦ ꯃꯦꯟꯁꯟ ꯇꯧꯈ꯭ꯔꯤꯁꯤꯗꯤ ꯑꯗꯣ ꯑꯩꯁꯨ ꯍꯥꯏꯗꯤ ꯁꯥꯏꯠ ꯁꯥꯏꯗꯠꯇꯨꯗꯒꯤ ꯄꯨꯊꯣꯛꯄ ꯌꯥꯕ ꯃꯈꯩꯗꯨꯗꯤ ꯄꯨꯊꯣꯛꯈ꯭ꯔꯦꯕ ꯑꯗꯣ ꯁꯥꯔꯅ ꯌꯥꯏ ꯅꯠꯇ꯭ꯔꯒ ꯌꯥꯗꯦꯗꯣ ꯁꯥꯔꯒꯤ ꯃꯆꯤꯟꯗꯩꯗꯤ ꯀꯩꯇ ꯇꯥꯗ꯭ꯔꯤꯌꯦ ꯆꯦ ꯌꯥꯒꯗꯧꯕꯗꯤ ꯃꯥꯟꯗꯤ ꯃꯥꯜꯂꯦ ꯑꯃꯔꯣꯝꯗ ꯆꯦꯆꯦ ꯑꯩꯗꯣ ꯁꯣꯝꯗ ꯆꯥꯛ ꯑꯝꯇ ꯂꯣꯏꯁꯟꯒꯦꯕꯀꯣ ꯑꯗꯣ ꯑꯃꯨꯛ ꯇꯧꯔꯛꯀꯦ ꯎꯝ ꯎꯝ ꯐ